ꯍꯜꯂꯣ
ꯇꯕꯔꯣ ꯏꯆꯦ
ꯑꯣ ꯇꯥꯔꯦ ꯇꯥꯔꯦ
ꯀꯩꯗꯧꯔꯝꯃꯤꯅꯣ
ꯑꯩꯁꯦ ꯁꯨꯝ ꯊꯕꯛ ꯃꯆꯥ ꯃꯆꯥ ꯈꯔ ꯇꯧꯔꯝꯃꯤꯕ ꯁꯦꯟꯗꯥ ꯋꯥꯏꯔꯝꯒꯤ
ꯑꯣ ꯑꯩꯗꯤ ꯍꯧꯖꯤꯛ ꯁ꯭ꯀꯨꯜꯗ ꯍꯜꯂꯛꯇ ꯉꯥꯏꯔꯤꯗ
ꯑꯣ ꯅꯪꯗꯨ ꯁ꯭ꯀꯨꯜꯗ ꯍꯜꯂꯛꯄꯒ ꯉꯥꯏꯍꯥꯛ ꯄꯣꯊꯥꯔꯥꯒ ꯊꯕꯛ ꯂꯝꯖꯦꯟ ꯆꯦꯟꯗꯣꯏ ꯑꯣꯏꯔꯝꯅꯤ
ꯆꯦꯟꯗꯣꯏꯅꯦ ꯉꯥꯛꯇꯪ ꯄꯣꯊꯥꯔꯤꯅꯦ ꯄꯣꯊꯥꯔꯤꯉꯥꯏꯁꯤꯗ ꯅꯤꯡꯁꯤꯡꯉꯛꯏꯅꯤꯗ ꯏꯆꯦꯁꯤꯡꯁꯦ ꯀꯝꯗꯧꯔꯤꯒꯦꯅ
ꯑ
ꯀꯩ ꯌꯦꯟꯖꯥꯡ ꯆꯔꯦ ꯏꯆꯦ
ꯑꯁꯤꯗꯣ ꯀꯥꯡꯁꯣꯏ ꯆꯤꯡ ꯌꯦꯟꯁꯤꯟ ꯀꯥꯡꯁꯣꯏ ꯆꯥꯏ
ꯎ ꯑꯍꯥꯎꯕ ꯑꯦꯟꯖꯥꯡꯅꯤꯅꯦ ꯑꯗꯨꯗꯤ
ꯃꯥꯅꯤ ꯃꯥꯅꯤ ꯍꯧꯖꯤꯛꯇꯤ ꯑꯁꯤꯟ ꯑꯔꯥꯛꯁꯦ ꯈꯔ ꯆꯥꯔꯤ ꯁꯥꯕꯁꯤꯗ ꯀꯥꯡꯍꯧ ꯑꯃ ꯇꯧꯔꯦ ꯑꯗꯒꯤ ꯐꯅꯥꯌꯝ ꯇꯧꯔꯦ ꯅꯣꯏꯗꯤ ꯏꯁꯤꯡ ꯇꯥꯕ꯭ꯔꯣ
ꯇꯥꯗꯦ ꯑꯦ
ꯑꯩꯈꯣꯌ ꯁꯨ ꯇꯥꯗꯦꯅꯦ ꯇꯥꯗꯤꯌꯦ ꯏꯁꯤꯡꯁꯦ ꯀꯨꯏꯅ ꯇꯥꯁꯜꯂꯛꯇ꯭ꯔꯗꯤ ꯏꯁꯤꯡꯁꯦ ꯈꯔ ꯍꯦꯛꯇ ꯋꯥꯠꯂꯛꯑꯦ
ꯑꯩꯈꯣꯏꯁꯨ ꯏꯁꯤꯡ ꯑꯃ ꯇ ꯂꯩꯇ꯭ꯔꯦ
ꯑꯗꯨꯅꯦ
ꯅꯨꯡꯗꯥꯡꯒꯤ ꯏꯟꯖꯥꯡꯗꯤ ꯀꯩ ꯊꯣꯡꯗꯣꯏꯅꯣ
ꯅꯨꯡꯗꯥꯡ ꯌꯦꯟꯁꯥꯡꯁꯦ ꯁꯦꯝ ꯂꯣꯏꯔꯦ ꯈꯣꯡꯗ꯭ꯔꯨꯝ ꯊꯣꯡ ꯈꯣꯡꯗ꯭ꯔꯨꯝ ꯁꯥꯛ ꯇꯧꯔꯁꯦꯅ
ꯎꯝ ꯍꯥꯎꯕꯅꯤ ꯕꯣꯔꯤꯒ ꯀꯥꯞꯁꯤꯜꯂꯒ
ꯑꯥꯎ ꯑꯧ ꯈꯣꯡꯗꯣꯡ ꯁꯥꯕ ꯇꯧꯔꯒ ꯊꯥꯡꯖꯟꯉ ꯃꯦꯠꯂ ꯇꯣꯛꯑꯅꯤ
ꯎꯝ
ꯑꯌꯨꯛꯇꯅ ꯃꯊꯦꯜ ꯈꯔ ꯇꯧꯋꯦ ꯅꯨꯡꯗꯥꯡꯗꯗꯤ ꯈꯔ ꯁꯝꯃꯦ
ꯎꯝ
ꯑꯌꯨꯛꯇꯗꯤ ꯆꯝꯐꯨꯠ ꯅꯨꯡꯐꯨꯠꯀꯁꯨ ꯌꯥꯎꯗ ꯌꯥꯗꯦ ꯆꯝꯐꯨ ꯐꯨꯜꯕꯅꯤ ꯑꯥꯎ
ꯎꯝ
ꯃꯌꯥꯝꯁꯨ ꯑꯗꯨꯝ ꯄꯨꯂꯞ ꯆꯥꯏ
ꯑꯣ
ꯏꯃꯥꯏꯁꯨ ꯑꯣꯏꯕ ꯑꯗꯒꯤ ꯃꯌꯥꯝꯁꯨ ꯑꯗꯨꯝ ꯆꯝꯐꯨꯠꯁꯦ ꯑꯗꯨꯗꯤ ꯆꯝꯐꯨꯠꯀꯨꯝꯕꯁꯦ ꯈꯔ ꯆꯥꯕ ꯐꯩꯌꯦ ꯊꯥꯎ ꯅꯨꯡ ꯆꯥꯔꯁꯨ ꯑꯗꯒꯤ ꯆꯥꯛ ꯌꯥꯝꯅ ꯐꯗꯅꯕ ꯈꯔ ꯍꯟꯊꯅꯕ
ꯎꯝ
ꯍꯧꯖꯤꯛꯇꯤ ꯆꯥꯛ ꯌꯥꯝ ꯆꯥꯕꯤꯅꯨ ꯑꯣꯏꯁꯤ ꯉꯥꯏꯔꯦ ꯗꯣꯛꯇꯔꯅ ꯆꯥꯛ ꯌꯥꯝ ꯆꯥꯕꯤꯅꯨ ꯋꯥꯀꯤꯪ ꯌꯥꯝ ꯆꯠꯄꯤꯌꯨ ꯑꯗꯒꯤ ꯑ
ꯊꯥꯏꯅꯗꯤ ꯐꯧ ꯁꯨꯕꯅꯤ ꯈꯪꯗꯦ ꯇꯧꯅꯩꯗꯣ ꯍꯧꯖꯤꯛꯇꯤ ꯌꯨꯝꯁꯤꯗ ꯐꯝꯃꯒ ꯀꯩꯝꯇ ꯂꯩꯇ꯭ꯔꯕꯅꯤꯅ ꯍꯧꯖꯤꯛ ꯁꯦꯡ ꯍꯥꯏꯔꯦ ꯃꯤꯜꯗ ꯇꯛꯈ꯭ꯔꯦ
ꯆꯈ꯭ꯔꯦ
ꯑꯗꯨ ꯐꯧ ꯍꯥꯏꯔꯦ ꯃꯦꯆꯤꯟꯅ ꯌꯩꯈ꯭ꯔꯦ ꯋꯥꯅꯤꯡꯉꯥꯏ ꯊꯕꯛꯁꯦ ꯂꯩ ꯂꯩꯠꯇ꯭ꯔꯃꯤꯅ ꯂꯥꯏꯅꯥ ꯇꯤꯟꯅꯥꯁꯦ ꯃꯌꯥꯝ ꯁꯟꯗꯣꯔꯛꯑꯦꯕ ꯍꯧꯖꯤꯛꯇꯤ
ꯃꯥꯅꯦ ꯃꯥꯅꯦ ꯑꯗꯨꯁꯨ ꯃꯊꯛꯇ ꯑꯃꯨꯛ ꯆꯥꯅꯕ ꯆꯤꯟꯖꯥꯛꯁꯤꯡꯁꯤꯗ ꯍꯥꯔ ꯃꯌꯥꯝ ꯆꯥꯏꯁꯤꯜꯂꯛꯄꯒꯤ
ꯑꯥꯎ
ꯅꯣꯝꯗꯕꯒ ꯍꯥꯔ ꯆꯥꯥꯁꯟꯕꯒ
ꯑꯥꯎ ꯍꯧꯖꯤꯛꯇꯤ ꯑꯗꯨꯅ ꯂꯥꯏꯅꯥꯁꯦ ꯃꯈꯜ ꯃꯈꯜꯅꯦ ꯇꯧꯅꯔꯛꯏꯁꯤꯡꯁꯦ
ꯑꯣ ꯍ
ꯊꯥꯏꯅꯒꯤ ꯂꯧ ꯌꯩꯕꯒꯤ ꯑꯩꯈꯣꯏꯒꯤ ꯀꯔꯤ ꯀꯔꯤꯕ ꯃꯣꯏ ꯌꯩꯅꯤꯡꯉꯥꯏꯒꯗꯣꯏ ꯌꯦꯡꯉꯣ ꯍꯧꯖꯤꯛꯇꯤ ꯎꯈꯤꯗ ꯃꯁꯛ ꯎꯈꯤꯗ꯭ꯔꯦ
ꯍꯣꯏ
ꯃꯦꯆꯤꯟꯅ ꯉꯥꯛꯇ ꯌꯩꯅꯔꯕꯅꯤꯅ
ꯎꯝ
ꯃꯝꯗ ꯈꯨꯂꯪ ꯆꯠꯂꯤꯅꯦꯅ ꯃꯣꯏ ꯄꯥꯔꯇꯤ ꯄꯥꯔꯇꯤ ꯄꯨꯜꯂ ꯆꯠꯄꯗꯣ ꯍꯧꯖꯤꯛꯇꯤ ꯈꯨꯂꯪꯒꯁꯦ ꯌꯦꯡꯉꯣꯅꯦ
ꯅ ꯌꯥꯗ꯭ꯔꯦ
ꯃꯣꯏ ꯑꯍꯨꯝ ꯃꯔꯤꯈꯛ ꯇꯧꯔꯒ ꯃꯦꯆꯤꯟ ꯑꯗꯨ ꯇꯣꯛ ꯌꯩꯈ꯭ꯔꯦꯕ ꯆꯥꯎꯈꯠꯂꯛꯄꯩ ꯃꯇꯨꯡ ꯏ ꯃꯇꯨꯡꯏꯟꯅ ꯑꯗꯨꯅ ꯐꯥꯝ ꯍꯧꯖꯤꯛꯇꯤ ꯋꯥꯋꯀꯤꯡ ꯅꯨꯅꯨꯡꯃꯤꯠ ꯈꯔ ꯆꯠꯄꯁꯤꯗꯤ ꯇꯥꯏꯃꯤꯡ ꯁꯤ ꯈꯛꯇꯅꯦ ꯆꯠꯇꯣꯏꯁꯦ ꯑꯗꯨꯒ ꯑꯋꯥꯕ ꯊꯕꯛꯇꯨ ꯁꯨꯗ꯭ꯔꯅꯤꯅ ꯂꯥꯏꯅꯥ ꯈꯪꯗꯦꯗ ꯂꯩ ꯑꯅꯥꯕ ꯃꯌꯥꯝꯁꯤꯅ
ꯃꯥꯅꯦ ꯅꯥꯔꯛꯀꯅꯣꯗꯤ ꯌꯥꯗꯦ ꯍꯦꯛꯇ ꯅꯥꯔꯛꯏꯗꯣ
ꯍꯣꯏ
ꯑꯗꯨꯅꯤ ꯑꯩꯈꯣꯏꯁꯨ ꯑꯅꯥꯕ ꯌꯥꯎꯔꯤꯅꯤ ꯏꯃꯥꯁꯦ ꯍꯟꯗꯛ ꯇꯥ ꯑꯃ ꯑꯁꯤꯗ ꯈꯔ ꯍꯦ ꯍꯦꯟꯖꯟꯕꯗꯧꯅ ꯇꯧꯋꯦ ꯑꯩꯣꯏꯁꯨ ꯉꯁꯤ ꯉꯔꯥꯡꯁꯨ ꯗꯣꯛꯇꯔ ꯆꯠꯂꯨꯏ ꯉꯁꯤꯁꯨ ꯑꯃꯨꯛ ꯎꯔꯤꯄꯣꯠ ꯌꯦꯡꯍꯜꯂꯨꯏ
ꯃꯥꯒꯤ ꯑꯗꯨꯝ ꯑꯅꯥꯕꯗꯨꯔꯥ
ꯍꯣꯏ ꯍꯣꯏ ꯑꯍꯜ ꯑꯍꯜ ꯑꯣꯏꯔꯛꯄꯒꯤ ꯗꯥꯏꯕꯤꯑꯦꯇꯤꯁ ꯅꯥꯕꯒ ꯑꯍꯜ ꯑꯣꯏꯔꯛꯄꯒ ꯗꯥꯏꯕꯦꯇꯤꯁ ꯅꯥꯕꯕꯁꯤ ꯀꯨꯏꯅ ꯁꯨꯝ ꯅꯥꯁꯤꯜꯂꯛꯑꯗꯤ ꯄꯥꯔꯠꯁꯤꯡꯁꯦ ꯂꯣꯏꯅ ꯇꯥꯏ ꯅꯥꯁꯜꯂꯛꯏꯗꯣ
ꯑꯥꯎ
ꯅꯨꯄꯥ ꯂꯣꯏ ꯁꯣꯛꯆꯤꯜꯂꯛꯄꯒꯤ ꯂꯣꯏꯅ ꯀꯩꯅꯣ ꯇꯧꯁꯜꯂꯦ ꯒ꯭ꯌꯥꯟ ꯃꯥꯡꯖꯜꯂꯛꯏ ꯑꯦ ꯇꯧꯔꯤꯁꯦ
ꯑꯣ ꯗꯥꯏꯕꯤꯦꯇꯤꯁꯁꯦ ꯗꯥꯏꯕꯤꯑꯦꯇꯤꯁ ꯈꯛꯇꯅ ꯅꯠꯇꯅ ꯑꯇꯣꯞꯄ ꯃꯤꯠꯇꯒꯤ ꯀꯩꯗꯒꯤ ꯂꯣꯏ ꯁꯣꯛꯆꯜꯂꯛꯑꯦ ꯂꯣꯏꯅ ꯃꯔꯤ ꯂꯩꯅꯍꯜꯂꯛꯑꯦꯕ
ꯃꯥꯅꯦ ꯃꯥꯅꯦ ꯂꯩꯅꯔꯤꯅꯤ ꯃꯠꯇꯒꯤ ꯌꯥꯗꯗꯒꯤ
ꯑꯥ
ꯂꯣꯏꯅꯅꯦ ꯀꯤꯠꯅꯤ ꯂꯤꯚꯔ ꯍꯥ ꯑꯗꯒꯤ ꯀꯣꯂꯦꯁꯇ꯭ꯔꯣꯣꯟ ꯌꯨꯔꯤꯁ ꯁꯦ ꯂꯣꯏꯅ ꯁꯝꯅꯔꯛꯏꯅꯦꯕ ꯃꯔꯤ ꯃꯔꯤ ꯃꯔꯤ
ꯑꯃ ꯑꯇꯣꯞꯄ ꯂꯥꯏꯅꯥ ꯅꯥꯕꯅ ꯐꯩꯁꯤ ꯁꯤ ꯗꯥꯏꯕꯤꯦꯇꯤꯁ ꯌꯥꯝꯅ ꯇꯜꯂꯦ ꯍꯥꯏꯁꯦ
ꯍꯣꯏ ꯍꯣꯏ ꯏꯒꯤ ꯈꯣꯡꯖꯦꯜꯁꯤꯗ ꯂꯣꯏꯅ ꯁꯣꯏꯔꯛꯑꯅꯤꯅꯀꯣ ꯂꯣꯏꯅ ꯇꯥꯏꯅꯔꯛꯇꯅ ꯃꯔꯤ ꯃꯔꯤ ꯑꯅꯥꯕ ꯂꯣꯏ ꯀꯣꯛꯊꯣꯔꯛꯑꯦ
ꯎ ꯎꯝ
ꯑꯅꯥ ꯑꯌꯦꯛꯁꯤꯗ ꯌꯥꯎꯕꯤꯗꯕꯤꯅ ꯂꯥꯏ ꯈꯣꯏꯔꯝꯕꯅꯤ ꯑꯗꯨꯕꯨ ꯍꯦꯛꯇ ꯊꯣꯡꯉꯔꯦ
ꯎꯝ ꯑꯅꯥ ꯑꯌꯦꯛ ꯌꯥꯎꯗ꯭ꯔꯕ ꯑꯁꯦꯡꯕ ꯑꯩꯅ ꯑꯅꯥ ꯑꯌꯦꯛ ꯌꯥꯎꯔꯛꯄꯁꯦ ꯌꯥꯝ ꯇꯜꯂꯦꯕ
ꯗꯗꯥ ꯍꯣꯏꯗꯤ ꯑꯅꯥ ꯑꯌꯦꯛ ꯏꯃꯥꯗ ꯏꯅꯦꯗ ꯅꯠꯇꯅ ꯗꯗꯥ ꯍꯣꯏꯁꯦ ꯀꯩꯝ ꯑꯅꯥ ꯑꯌꯦꯛ ꯌꯥꯎꯗꯦꯀꯣ
ꯌꯥꯎꯗꯤꯦ ꯌꯥꯎꯗꯦ ꯑꯗꯨꯕꯨꯗꯤ ꯄꯣꯞꯇꯨꯅ ꯅꯥꯕꯗꯤ ꯌꯥꯥꯎꯗ꯭ꯔꯤ
ꯎꯝ ꯗꯗꯥ ꯍꯣꯏ ꯊꯕꯛ ꯏꯪꯈꯥꯡ ꯑꯗꯨꯝ ꯆꯠꯂꯦ
ꯆꯥꯠꯂꯤ ꯁꯨꯔꯤ
ꯈꯪꯗꯦ ꯈꯪꯗꯦ ꯇꯧꯔꯤꯁꯦ ꯅꯣꯡꯉꯥꯕ ꯑꯃꯨꯛ ꯆꯥꯅꯕ ꯑꯃꯨꯛ ꯇꯧ ꯅꯨꯃꯤꯠ ꯇ ꯆꯥꯅꯕ ꯑꯃꯨꯛ ꯇꯧ ꯃꯇꯝꯗ ꯁꯨꯃꯥꯏ ꯁꯨꯝ ꯂꯦꯟꯒꯦ ꯑꯗꯨꯅꯤ
ꯑꯩꯪꯈꯣꯏꯁꯨ ꯊꯛ ꯆꯠꯂꯨꯔꯅꯦ ꯍꯧꯖꯤꯛ ꯉꯥꯛꯇ ꯍꯜꯂꯛꯑ ꯑꯉꯥꯡ ꯑꯉꯥꯡꯁꯤꯡꯁꯤꯁꯨꯅꯤꯅꯦ ꯑꯉꯥꯡꯁꯦ ꯍꯧꯖꯤꯛ ꯍꯧꯖꯤꯛ ꯏꯁ꯭ꯀꯨꯜꯂꯛꯑꯅꯤ ꯉꯥꯛꯇ ꯄꯣꯊꯥꯕ ꯃꯇꯝꯗ ꯇꯨꯏꯁꯟ ꯑꯃꯨꯛ ꯆꯠꯈ꯭ꯔꯅꯤ
ꯃꯥꯥꯅꯦ ꯃꯥꯅꯦ
ꯍꯧꯖꯤꯀꯥꯟꯖꯦ ꯂꯥꯏꯔꯤꯛꯁꯤ ꯇꯧꯅꯩꯁꯤꯡꯁꯦ ꯂꯥꯏꯔꯤꯛꯁꯤꯗ ꯂꯣꯏꯅ ꯊꯥꯏꯅꯦ ꯂꯥꯏꯔꯤꯛꯀ ꯍꯧꯖꯤꯛꯀꯁꯨ ꯃꯥꯟꯅꯗ꯭ꯔꯦꯗꯣ
ꯍꯣꯏ ꯍꯣꯏ
ꯍꯧꯖꯤꯛꯁꯤꯅ ꯇꯨꯁꯟ ꯍꯥꯏꯕꯝꯅꯦ ꯍꯧꯖꯤꯛꯇꯤ
ꯇꯥꯛꯀ ꯉꯝ ꯄꯣꯠꯇ꯭ꯔꯦ ꯍꯧꯖꯤꯛꯇꯤ
ꯉꯝꯄꯣꯇ꯭ꯔꯦ
ꯑꯩꯈꯣꯏꯅ ꯇꯝꯃꯛꯄꯅ ꯑꯃ ꯃꯣꯏ ꯍꯧꯖꯤꯛ ꯇꯝꯕꯅ ꯑꯃ
ꯑꯥꯎ
ꯂꯨꯕꯅ ꯍꯦꯟꯖꯜꯂꯛꯏꯕ ꯂꯥꯏꯔꯤꯛꯅ ꯇꯧ ꯌꯥꯗ꯭ꯔꯤꯕ ꯇꯨꯏꯁꯟ ꯆꯠꯂꯤꯁꯤ ꯁꯤꯅ ꯂꯣꯏꯔꯦ ꯑꯩꯈꯣꯏꯁꯨ
ꯑꯩꯈꯣꯏꯁꯨꯅꯦ ꯇꯨꯏꯁꯟ ꯑꯉꯥꯡ ꯇꯨꯏꯁꯟ ꯍꯧꯖꯤꯛ ꯑꯉꯥꯡꯒꯤ ꯇꯥꯏꯃꯤꯡ ꯁꯥꯟꯅꯕꯩ ꯇꯥꯏꯃꯤꯡꯁꯦ ꯂꯩꯇ꯭ꯔꯦ ꯍꯥꯏꯕ ꯉꯥꯏꯍꯥꯛ ꯁꯟꯗꯦ ꯃꯉꯥꯔꯤ ꯁꯥꯟꯅꯔꯤꯁꯤ ꯌꯦꯉ ꯁ꯭ꯀꯨꯜ ꯚꯦꯀꯦꯁꯟꯒꯤꯁꯨ ꯉꯥꯏꯔꯦ ꯃꯣꯏ ꯀꯩꯅꯣ ꯃꯌꯥꯝ ꯄꯨꯔꯑꯦ ꯑꯦꯁꯥꯏꯟꯃꯦꯟ ꯃꯌꯥꯝ ꯄꯤꯁꯜꯂꯛꯑꯦ ꯑꯗꯨ ꯉꯥꯛ ꯇꯧꯔꯨꯔꯅꯤ ꯉꯥꯛ ꯄꯣꯊꯥꯔꯅꯤ ꯁꯤ ꯑꯃꯨꯛ ꯁꯨꯝ ꯀꯥꯔꯛꯑꯦ ꯍꯜꯂꯛꯄꯒ ꯀꯩꯅꯣꯃꯨꯛ ꯇꯧꯔꯦ ꯇꯨꯏꯁꯟ ꯑꯃꯨꯛ ꯆꯠꯈ꯭ꯔꯅꯤ ꯉꯥꯛꯇꯪ ꯂꯩꯔꯒ
ꯆꯠꯈ꯭ꯔꯅꯤ
ꯍꯜꯂꯛꯄꯒ ꯑꯃꯨꯛꯍꯣꯋꯔꯥꯛ ꯇꯧꯕ ꯑꯗꯨꯗꯤ ꯑꯉꯥꯡ ꯗꯣ ꯂꯥꯏꯔꯤꯛ ꯇꯧꯅꯤꯡꯗ꯭ꯔꯦꯕ
ꯇꯧꯅꯤꯡꯗꯔꯦ ꯍꯤꯌꯥꯡ ꯇꯥꯟꯅꯔꯦ ꯇꯨꯏꯁꯟꯁꯤꯗꯁꯨ ꯀ꯭ꯂꯥꯁ ꯍꯥꯌꯌꯔ ꯀ꯭ꯂꯥꯁꯇꯤ ꯂꯥꯛꯑꯅ ꯂꯥꯋꯥꯔ ꯀ꯭ꯂꯥꯁ ꯐꯧ ꯇꯨꯏꯁꯟ ꯌꯥꯎꯗꯗ ꯍꯧꯖꯤꯛ ꯌꯥꯗ꯭ꯔꯦꯕ
ꯌꯥꯗ꯭ꯔꯦ
ꯀꯩꯅꯣꯗ ꯂꯨꯁꯨ ꯂꯨꯁꯜꯂꯛꯑꯕꯅꯤꯅ
ꯍꯣꯏ ꯑꯩꯈꯣꯏꯅ ꯇꯥꯛꯄꯗꯨ ꯉꯝꯗꯦꯕ
ꯉꯝꯗꯕꯅꯤꯅ ꯑꯩꯈꯣꯏꯅ ꯇꯥꯛꯄꯅꯁꯨ ꯃꯣꯏꯅ ꯉꯝꯗꯕꯇ ꯅꯠꯇꯅ ꯃꯣꯏꯅ ꯊꯧꯁꯨ ꯁꯥꯗꯦ ꯑꯩꯈꯣꯏꯅ ꯇꯥꯛ ꯇꯨꯏꯁꯟ ꯊꯥꯕꯁꯤꯅ ꯎꯝ ꯍꯣꯏ ꯍꯣꯏ
ꯁꯤꯃ ꯇꯧ ꯍꯥꯏꯕꯗꯣ ꯗꯅ ꯇꯨꯏꯁꯟꯗꯅ ꯑꯃꯨꯛ ꯇꯧꯈꯤꯗꯅ ꯑꯩꯈꯣꯏ ꯌꯨꯝꯗꯗꯤ ꯏꯁꯥꯅ ꯑꯦ ꯁꯤꯃ ꯇꯧ ꯍꯥꯏꯁ ꯇꯧ ꯌꯥꯗꯦꯕ
ꯍꯣꯏ ꯍꯣꯏ
ꯊꯧꯋꯥ ꯁꯥꯗꯦꯕ
ꯑꯗꯨꯅꯤ ꯂꯣꯏꯅꯃꯛꯀꯤꯅꯤ ꯁꯤ ꯑꯉꯥꯡ ꯈꯨꯗꯤꯡꯃꯛ ꯂꯣꯏꯅ ꯑꯩꯈꯣꯏꯗ ꯅꯠꯇꯦ
ꯏꯆꯦ ꯂꯣꯔꯥ ꯍꯣꯏꯗꯤ ꯋꯥꯔꯤ ꯁꯥꯟꯅꯕ꯭ꯔꯥ
ꯑꯧ ꯄꯥꯎ ꯐꯥꯎꯅꯩꯌꯦ ꯃꯥꯁꯨ ꯉꯔꯥꯡ ꯅꯍꯥꯟꯗꯩ ꯐꯥꯎꯅꯗ꯭ꯔꯤ ꯃꯃꯥꯡꯗꯗꯤ ꯉꯁꯤ ꯃꯉꯥ ꯇꯔꯨꯛꯅꯤꯒꯤ ꯃꯃꯥꯡꯗ ꯐꯥꯎꯅꯈꯔꯦ ꯄꯥꯎ ꯑꯗ ꯃꯥꯁꯨ ꯐꯥꯎꯅꯗ ꯀꯨꯏꯔꯦ ꯍꯟꯗꯛꯇꯤ ꯃꯥꯁꯨ ꯈꯔ ꯆꯤꯜꯂꯤꯕ ꯃꯥꯜꯂꯦ
ꯑꯩꯈꯣꯏ ꯍꯌꯦꯡ ꯄꯨꯟꯕꯒꯤꯗꯣ ꯑꯗꯨꯗ ꯑꯣꯏꯅ ꯑꯩꯈꯣꯏ ꯈꯦꯆꯤ ꯆꯥꯅꯕꯩꯗꯣ ꯍꯥꯏꯅꯔꯁꯦ
ꯍꯣꯏ ꯍꯣꯏ
ꯑꯣꯍ ꯑꯗꯨꯒ ꯑꯦ ꯇꯧꯗ ꯌꯥꯗꯦꯗꯣ ꯑꯦ ꯁꯨꯃꯥꯏꯅ ꯀꯥꯡ ꯃꯇꯝꯒꯤ ꯌꯧꯔꯛꯄꯅꯤꯅ ꯁꯤ ꯈꯤꯇꯪ ꯆꯥꯅꯍꯧꯖꯦ ꯑꯗꯨ ꯅꯠꯇꯗꯤ ꯑꯩꯈꯣꯏ ꯃꯨꯠꯀꯤ ꯇꯥꯔꯦ ꯅꯤꯡꯁꯤꯡꯗ ꯇꯥꯔꯦꯕ ꯅꯤꯡꯁꯤꯡꯕ ꯑꯃ ꯌꯥꯎꯗ꯭ꯔꯗꯤ
ꯃꯥꯅꯦ ꯃꯥꯅꯦ ꯃꯌꯥꯝ ꯄꯨꯜꯂꯤꯉꯩꯗ ꯅꯤꯡꯁꯤꯡꯅꯔꯒ ꯍꯥꯏꯅꯔ ꯂꯣꯏꯔꯦ
ꯍꯣꯏ
ꯍꯧꯗꯣꯛꯐꯝ ꯌꯥꯎꯗꯗꯤ ꯌꯥꯗꯦꯕ ꯅꯠꯇ꯭ꯔꯥ ꯍꯧꯗꯣꯛꯐꯝ ꯌꯥꯎꯗꯗꯤ ꯁꯨꯝ ꯚꯥꯞ ꯑꯣꯏꯅꯗ꯭ꯔꯦꯕ
ꯍꯣꯏ
ꯍꯧꯗꯣꯛꯑꯒ ꯇꯥꯟꯅꯔꯒ
ꯃꯃꯥꯡꯥꯡꯗꯁꯨ ꯑ ꯃꯃꯥꯡꯗꯁꯨ ꯑꯩꯈꯣꯏ ꯃꯣꯏꯔꯥꯡꯒꯤ ꯂꯥꯏ ꯍꯔꯥꯎ ꯆꯠꯄꯗꯣ ꯍꯟꯗꯛꯇꯤ ꯆꯠꯍꯧꯗ꯭ꯔꯦ ꯍꯣꯏ ꯑꯃ ꯇ ꯍꯥꯏꯍꯧꯗ꯭ꯔꯃꯤꯅ
ꯍ ꯍꯣꯏ
ꯀꯥꯎꯅꯥꯔꯦ ꯂꯣꯏꯅ
ꯎꯝ
ꯍꯟꯗꯛꯇꯤ ꯃꯤꯁꯨ ꯏꯌꯥꯝ ꯌꯥꯝꯗ ꯃꯥꯜꯂꯦ ꯑꯩꯈꯣꯏ ꯃꯣꯏꯔꯥꯡ ꯂꯥꯏ ꯍꯔꯥꯎꯕꯗꯣ
ꯑꯩꯈꯣꯏ ꯍꯟꯗꯛꯇꯤ ꯌꯧꯗ꯭ꯔꯕꯅꯤꯅ ꯈꯪꯗ꯭ꯔꯦ
ꯎꯝ
ꯉꯁꯤ ꯍꯌꯦꯡꯁꯤꯗ ꯇꯥꯔꯛꯀꯗꯧꯗꯤ ꯃꯥꯜꯂꯤꯗ ꯇꯣꯇꯤꯁꯦ ꯅꯠꯇ꯭ꯔꯥ
ꯑꯥꯎ ꯇꯥꯔꯛꯀꯗꯧ ꯃꯥꯜꯂꯦ ꯁ꯭ꯀꯨꯜ ꯂꯣꯝꯒꯤꯗꯤ ꯇꯥꯍꯧꯋꯦ ꯑꯩꯈꯣꯏ ꯂꯣꯝꯒꯤ ꯑꯁꯣꯝꯒꯤꯗꯤ ꯇꯥꯍꯧꯋꯦ ꯍꯧꯗꯤ ꯇꯥꯍꯧꯋꯦ ꯄꯨꯔꯣꯔ ꯇꯥꯍꯧꯋꯤ ꯃꯣꯏꯒ ꯑꯩꯈꯣꯏꯒ ꯑꯃꯨꯛ ꯃꯥꯟꯅꯗꯕ ꯃꯣꯏ ꯑ ꯃꯣꯏꯔꯣꯝꯒꯤꯅ ꯑꯃꯨꯛ ꯂꯣꯏꯔ ꯂꯩꯀꯥꯏ ꯑꯣꯏꯕ ꯑꯩꯈꯣꯏꯒꯤꯅ ꯑꯃ ꯁꯉꯥꯏꯐꯧ ꯑꯣꯏꯕ
ꯎꯝ ꯇꯣꯇꯤ ꯁꯨꯝ ꯇꯥꯈ꯭ꯔꯕꯅꯤꯅ ꯇꯦꯡꯀꯤ ꯏꯁꯤꯡ ꯄꯨꯈ꯭ꯔꯤ ꯏꯁꯤꯡ ꯑꯁꯦ ꯁꯣꯛꯀꯠꯅꯤꯡꯗ꯭ꯔꯦ ꯆꯤꯡꯈꯠꯅꯤꯡꯗ꯭ꯔꯦ ꯇꯣꯇꯤ ꯅꯨꯡꯉꯥꯏꯕ ꯄꯥꯝꯕꯒꯤꯀꯣ
ꯎꯝ ꯁꯤ ꯁꯝꯅ ꯅꯣꯏꯗꯤ ꯇꯦꯡꯀꯤ ꯁꯥꯍꯧꯕ꯭ꯔꯥ ꯃꯅꯨꯡꯗꯄꯤꯌꯨ ꯃꯅꯨꯡꯗ
ꯍꯥꯏꯥꯏꯑꯌꯦꯁ ꯍꯥꯏꯥꯏꯑꯌꯦ
ꯏꯁꯤ ꯐꯥꯏꯅꯦ
ꯇꯦꯡꯀꯤ ꯇꯦꯡꯀꯤ ꯑꯃꯗ ꯍꯥ ꯐꯧꯏꯦ
ꯑꯣ ꯑꯣ ꯃꯅꯤꯡꯗ
ꯃꯌꯨꯝ ꯃꯈꯥꯗ
ꯑꯣ ꯌꯨꯝ ꯃꯅꯤꯡꯒꯤꯗꯣ ꯅꯠꯇ꯭ꯔꯣ ꯌꯨꯝ ꯃꯅꯤꯡꯒꯤꯗꯣ
ꯍꯣꯏ ꯍꯣꯏ ꯍꯣꯏ ꯑꯗꯨꯅ ꯂꯩꯗ ꯂꯩꯔꯛꯇ꯭ꯔꯗꯤ ꯊꯥ ꯑꯃꯔꯣꯝꯒ ꯇꯥꯔꯛꯇ꯭ꯔꯗꯤ ꯇꯦꯡꯀꯤꯗꯤ ꯑꯗꯨꯝ ꯆꯤꯡꯈꯠꯇꯣꯏꯅꯤ ꯑꯗꯨ ꯅꯠꯇ꯭ꯔꯗꯤ ꯑꯩꯈꯣꯏꯗꯤ ꯌꯦꯟ ꯂꯣꯏꯔꯝꯕꯒꯤ ꯁꯤꯟꯇꯦꯖ ꯃꯌꯥꯝ ꯂꯩꯕꯅꯤꯅꯀꯣ
ꯎꯝ
ꯎꯆꯦꯛꯁꯤꯡꯗ ꯌꯥꯁꯜꯂꯦ ꯌꯥꯁꯜꯍꯧꯕꯅꯤꯅ ꯑꯗꯨꯝ ꯁꯤꯖꯤꯟꯅꯔꯤꯕ ꯍꯧꯖꯤꯛꯄꯨꯗꯤ
ꯑꯥ
ꯑꯗꯒꯤ ꯏꯁꯤꯡꯗꯤ ꯍꯧꯖꯤꯛ ꯆꯪꯕꯁꯨ ꯌꯥꯝ ꯍꯦꯜꯂꯦ ꯑꯩꯣꯏ ꯕꯣꯔꯗꯤꯡ ꯊꯝꯕꯅꯤꯅ ꯎꯝ
ꯕꯣꯔꯗꯤꯡꯗꯤ ꯀꯌꯥꯃꯨꯛ ꯂꯩꯒꯦ
ꯃꯤ ꯌꯥꯝꯗꯦ ꯃꯤ ꯇꯔꯨꯛ ꯇꯔꯦꯠꯃꯨꯛꯀꯅꯤ ꯃꯤ ꯄꯥꯛꯅ ꯈꯪꯅꯗ꯭ꯔꯤꯕꯒꯤ ꯌꯥꯝꯗ꯭ꯔꯤ ꯍꯧꯖꯤꯛꯐꯥꯎꯗꯤꯤ
ꯑ
ꯑ ꯐꯔꯦ ꯐꯔꯦ ꯀꯣꯟꯅꯥ ꯑꯃꯨꯛ ꯄꯥꯎ ꯐꯥꯎꯅꯔꯁꯤ ꯑ ꯃꯔꯛ ꯃꯔꯛꯇ ꯄꯥꯎ ꯐꯥꯎꯅꯁꯤ ꯍꯣꯏ ꯍꯣꯏ ꯍꯣꯏ ꯊꯝꯃꯦ ꯊꯝꯃꯦ
ꯀ ꯐ ꯐ